ꯍꯜꯂꯣ ꯏꯇꯥꯎꯕ ꯏꯇꯥꯎꯕ ꯀꯔꯤ ꯇꯧꯔꯤꯅꯣ
ꯀꯩ ꯁ ꯇꯗꯗ ꯍꯦ ꯄꯦ
ꯎꯝ ꯃꯁꯛ ꯀꯩ ꯀꯩ ꯊꯕꯛ ꯇꯧꯒꯦ
ꯖꯤꯁꯦ ꯑꯗꯨꯝ ꯂꯩꯗ ꯌꯨꯝꯗ ꯑꯗꯨꯝ ꯂꯩ
ꯑꯣ ꯑꯗꯨ ꯍꯜꯂꯛꯄꯗ ꯉꯥꯏꯔꯦ
ꯑꯣ ꯅꯪ ꯀ꯭ꯂꯥꯁ ꯇꯣꯔꯥ
ꯎꯝ
ꯅꯨꯡꯉꯥꯏꯕ꯭ꯔꯣ ꯀꯃꯥꯏꯅ ꯇꯧꯒꯦ
ꯅꯨꯡꯉꯥꯏꯉꯨꯁꯤꯗꯤ ꯁꯨꯇꯤ ꯉꯟꯅ ꯊꯥꯕꯒꯤꯦ
ꯀꯔꯤ ꯑꯣꯖꯥ ꯑꯃ ꯂꯥꯛꯇꯦꯕ
ꯑ
ꯅꯤ
ꯑꯣꯖꯥ ꯂꯥꯛꯑꯗꯤ ꯍꯧꯖꯤꯛ ꯀ꯭ꯂꯥꯁ ꯂꯥꯎꯔꯝ ꯈꯤꯅꯤ
ꯎꯝ ꯅꯨꯉꯥꯏꯗꯤ ꯀꯣ ꯅꯪꯗꯤ
ꯎꯝ ꯅꯨꯉꯥꯏꯇꯦ
ꯗꯦ ꯑꯦ ꯀ꯭ꯂꯥꯁꯇꯤ ꯍꯧꯖꯤꯛꯇꯤ ꯉꯥꯅ ꯊꯥꯔꯁꯨ ꯅꯨꯡꯉꯥꯏꯇꯦ
ꯎꯝ
ꯀꯔꯤꯒꯤ
ꯋꯥꯈꯜ ꯅꯨꯡꯉꯥꯏꯇ
ꯑꯦ ꯀꯅꯥꯅ ꯀꯩꯗꯧꯔꯒꯦ
ꯅꯪꯅ
ꯑꯦ ꯏꯉꯣꯟꯗꯁꯤꯅꯦ ꯁꯤ ꯋꯥꯔꯤꯁꯤ ꯇꯧꯁꯤꯗ ꯀꯅꯗ꯭ꯔꯔꯤ ꯍꯥꯥ
ꯂꯁ ꯁꯥꯕꯅ ꯍꯥꯏꯋ ꯎꯝ
ꯆꯅꯤꯡꯗꯦ ꯊꯥꯏ ꯄꯨꯛꯁꯦ ꯑꯗꯨꯝ ꯊꯪꯉꯤ ꯎꯝ ꯅꯔꯁꯨ ꯁꯔ
ꯩꯅꯁꯨ ꯄꯤꯔꯣꯏ
ꯍꯥꯥ
ꯆꯥꯅꯤꯡꯉꯁꯨ ꯄꯤꯔꯣꯏ
ꯂꯩꯩꯁꯨ ꯆꯥꯔꯨ
ꯆꯥꯅꯤꯡꯉ ꯆꯥꯅꯤꯡꯉꯁꯨ ꯄꯤꯔꯣꯏ
ꯑꯩꯈꯣꯏꯗ ꯊꯤꯜꯂꯛꯒꯁꯨ ꯂꯧꯔꯣꯏ ꯑꯃꯨꯛ ꯂꯪ ꯅꯤ ꯍꯥꯏꯥꯏ
ꯅꯪ ꯄꯤꯖꯧꯗ ꯁꯣꯔꯨꯛꯇꯦꯀꯣ
ꯌꯥꯔꯦ ꯌꯥꯔꯦ ꯏꯕꯦꯝꯃ ꯃꯁꯤꯗꯨ
ꯂꯪꯊꯣꯛꯄꯅ ꯐꯩ
ꯑꯣ
ꯅꯪꯊꯣꯛꯄꯅ ꯃꯇꯤꯛ
ꯎꯝ ꯊꯈꯣ ꯊꯈꯣ ꯄꯝ ꯆꯥꯅꯤꯡꯗꯦ
ꯄꯥꯝꯃꯁꯨ ꯄꯤꯔꯣꯏ ꯑꯣꯒꯦ ꯍꯥꯏꯌꯣꯅꯦ ꯀꯖꯤ ꯑꯣꯀꯦꯔꯣ ꯅꯪ ꯁꯤꯁꯨ
ꯑꯩ ꯑꯣꯒꯦ ꯇꯧꯋꯦ ꯆꯨꯖꯥꯛꯇꯣ
ꯑꯣꯀꯦ ꯍꯥꯏꯕꯗꯤ ꯀꯔꯤꯅꯣ
ꯇꯔꯥꯝꯅ ꯑꯣꯛꯄꯤꯒꯦ ꯇꯧꯕ
ꯅꯪꯁꯤꯁꯨ ꯁꯤꯡꯈꯤꯗ꯭ꯔꯦꯍꯦ
ꯌꯥꯝ ꯁꯤꯈꯤꯗ꯭ꯔꯦ ꯍꯦ ꯑꯩꯁꯨ
ꯇꯤꯡꯗꯦ ꯆꯤꯡꯗꯦ
ꯇꯥꯡꯃꯟꯈ꯭ꯔꯦꯀꯣ
ꯅꯪꯅ ꯍꯩꯕꯕꯨ ꯅꯨꯄꯤꯒ ꯅꯨꯄꯤꯒ ꯋꯥꯔꯤ ꯆꯥꯕ ꯑꯗꯨ ꯈꯛꯇꯅꯤ ꯍꯩꯕ
ꯋꯥꯊꯤ ꯋꯥꯔꯦꯝ ꯑꯃꯨꯛ ꯍꯧꯔꯦꯗꯣ
ꯍ ꯊꯃꯁꯦ ꯄꯦꯟꯅꯤꯡꯉꯥꯏ ꯍꯥꯏꯈꯤꯒꯦ
ꯑꯁꯤꯁꯦ ꯑꯩꯉꯣꯟꯗ ꯑꯗꯨꯝ ꯉꯥꯡꯉꯒ ꯑꯩꯉꯣꯟꯗ ꯆꯩꯔꯒ ꯆꯥꯛ ꯆꯪꯕ꯭ꯔꯥ ꯌꯦꯡꯉꯨ ꯑꯁ
ꯑꯩ ꯆꯥꯛ ꯆꯥꯅꯤꯡꯗꯦ
ꯑꯁ ꯑꯩ ꯉꯁꯥꯏꯗꯣ ꯌꯥꯝ ꯇꯨꯝꯅꯤꯡꯉꯨꯔꯦ ꯍꯧꯖꯤꯛꯁꯨ ꯇꯨꯝꯅꯤꯡꯉꯦ ꯑꯗꯨꯃ ꯑꯩꯅꯦ ꯄꯨꯡ ꯕꯥꯔꯣ ꯃꯈꯥꯏ ꯑꯗꯨꯋꯥꯏꯗ ꯇꯨꯝꯃꯦꯕ ꯑꯗꯣꯨꯝ ꯍꯧꯒꯠꯄꯁꯨ ꯃꯔꯤ ꯇꯥꯗ꯭ꯔꯤꯉꯩꯗ ꯍꯧꯒꯠꯂꯑꯦ ꯌꯦꯡꯉꯨꯅꯦ
ꯑꯃ ꯑꯅꯤ ꯑꯍꯨꯝ ꯃꯔꯤ ꯄꯨꯡ ꯃꯔꯤꯗꯤ ꯇꯨꯝꯃꯦ ꯎꯝ ꯃꯔꯤ ꯌꯧꯗ꯭ꯔꯦ ꯑꯍꯨꯝꯃꯨꯛ ꯈꯛꯇ
ꯑꯗꯨ ꯌꯧꯗ꯭ꯔꯦ ꯕꯣꯔ ꯃꯈꯥꯏ ꯈꯥ ꯍꯦꯟꯕ꯭ꯔ ꯑꯅ ꯊꯥꯛꯈꯤꯗꯥꯏꯅꯦ
ꯎꯝ
ꯋꯥꯔꯤꯔ ꯇꯗꯤ ꯋꯥꯔꯤꯔꯔꯤ ꯑ ꯍꯔꯒꯥꯏ ꯇꯝꯕ ꯑꯗꯨ ꯑꯗꯨ ꯅꯨꯡꯥꯏ ꯋꯥꯔꯤ ꯑꯗꯨꯝ ꯀꯩꯅꯣ ꯑꯗꯨꯝ ꯇꯧꯋꯦ
ꯅꯪꯅꯥ ꯋꯥꯔꯤ ꯇꯥꯔꯒ ꯇꯨꯝꯕ ꯅꯨꯡꯉꯥꯏꯕ ꯑꯩꯅ ꯅꯪꯒꯤ ꯈꯣꯟꯖꯦꯜ ꯇꯥꯔꯒ ꯇꯨꯝꯕ ꯅꯨꯡꯉꯥꯏꯕ
ꯈꯦꯅꯕꯁꯦ ꯌꯦꯡꯉꯨ ꯍꯥꯏ
ꯌꯦꯡꯉꯣ
ꯀꯔꯤ ꯁꯛꯅꯣꯗ ꯑꯩꯗꯤ ꯉꯥꯏꯍꯥꯛ ꯂꯩꯔꯁꯨ ꯇꯨꯝꯈ꯭ꯔꯅꯤ
ꯇꯨꯝꯃꯨ ꯀꯩꯅꯣ ꯅꯁꯛ ꯇꯨꯒ
ꯁꯛꯁꯦ ꯀꯔꯤ ꯇꯧꯋꯦ ꯍꯥꯏꯕꯅꯣ
ꯁꯛꯇꯨꯒ ꯍꯥꯏꯕꯗꯣ ꯌꯥꯝ ꯅꯨꯡꯉꯥꯏꯕꯗꯣ ꯆꯨꯖꯥꯛ ꯑꯃꯃꯨꯛ ꯂꯧꯔꯦ ꯆꯥꯒꯦ
ꯂꯣꯏꯔꯦ ꯍꯦ ꯅꯊꯤꯕꯣꯡꯗꯣ ꯀꯌꯥꯝ ꯂꯥꯎꯒꯦꯅꯪ
ꯌꯥꯝ ꯂꯥꯎꯋꯦ
ꯌꯥꯝ ꯂꯥꯎꯋꯦ ꯂꯩꯃꯤꯟꯅꯕ ꯅꯨꯡꯉꯥꯏ ꯔꯣꯏ ꯍꯌꯦꯡꯋꯥꯏ
ꯎꯝ ꯍꯌꯦꯡꯋꯥꯏꯗꯤ ꯄꯤꯛꯂꯛꯀꯅꯤꯅ ꯍꯍꯍꯍ
ꯆꯤꯟꯁꯤꯗꯤ ꯆꯤꯟꯁꯤꯗꯤ ꯆꯤꯟꯁꯤꯗꯤ ꯁꯔꯨ ꯌꯥꯗꯕꯅꯦꯅ
ꯂꯩ ꯍꯥꯏꯑꯣ ꯆꯤꯟꯅ
ꯂꯩ ꯂꯩ ꯇꯣꯟꯗ ꯑꯁ ꯍꯣꯏꯕꯅꯦ ꯃꯤ ꯑꯣꯏ ꯃꯤ ꯑꯣꯏ ꯄꯥ ꯍꯥꯏꯖꯤ ꯁꯣꯏꯕꯦꯖꯤ
ꯃꯤꯑꯣꯏꯕꯗꯤ ꯁꯣꯏꯕ ꯌꯥꯏ ꯅꯪꯗꯤ ꯌꯥꯗꯦ
ꯑꯦ ꯑꯩꯅꯦ ꯑꯩ ꯃꯤꯑꯣꯏꯕ ꯅꯠꯇꯕ꯭ꯔꯣ
ꯅꯪ ꯌꯣꯡꯅꯦ
ꯌꯣꯡꯅꯦ ꯑꯁ ꯌꯣꯡꯅ ꯍꯦꯟꯅ ꯀꯩꯅꯣ ꯇꯧꯈ꯭ꯔꯦꯗ ꯑꯁ ꯑꯁꯤꯒꯨꯝꯕ ꯃꯔꯝꯁꯦ ꯑꯩ ꯋꯥ ꯀꯌꯥ ꯉꯥꯡꯅꯤꯡꯗꯦ ꯉꯥꯡꯍꯟꯒꯅꯨ ꯑꯁ
ꯅ ꯁꯛꯇꯨꯒ ꯃꯥꯅ ꯍꯧꯔꯒ ꯀꯩꯗꯧꯔꯦ
ꯀꯁꯨ ꯇꯧ
ꯍꯥꯏꯅꯤ ꯍꯥꯏ ꯂꯥꯏꯇꯕꯗ ꯃꯥꯒꯤ ꯊꯃꯣꯏꯗꯗꯤ ꯀꯟꯅ ꯍꯧꯖꯤ ꯀꯔꯤ ꯀꯔꯤꯅꯣ ꯀꯟꯅ ꯍꯥꯏꯣ ꯊꯣꯔꯛꯇꯦ
ꯇꯥꯗꯔꯣ ꯁꯨ
ꯃꯁꯛꯅꯤꯀꯥꯏꯅ ꯀꯥꯈꯜꯂꯤ ꯇꯣ
ꯊꯦꯡꯅꯕ ꯈꯨꯗꯤꯡꯒꯤ ꯐꯨꯅ
ꯆꯍꯤꯗ ꯑꯃꯔꯛ ꯎꯕ ꯅꯪꯅꯒ꯭ꯔꯤ ꯇꯧꯒ ꯍꯥꯌꯅꯣ
ꯑꯁ ꯑꯃꯛ ꯎꯕꯗ ꯆꯠꯄ ꯉꯝꯗꯅꯕ ꯐꯨꯔꯗꯤ ꯈꯨꯠ ꯅꯥꯈꯣꯡꯗꯣ ꯊꯨꯊꯦꯛꯑꯗꯤ ꯅꯨꯡꯉꯥꯏꯅꯤ
ꯑꯗꯨꯏꯗꯤ ꯅꯪꯅ ꯌꯨꯝꯐꯥꯎ ꯊꯤꯟꯕꯤ ꯇꯥꯕꯅꯤꯅꯦ
ꯍꯣꯏ ꯊꯤꯟꯕꯤꯒꯦꯅꯦ ꯑꯗꯨꯗꯤ ꯑꯩꯒ
ꯌꯥꯔꯦ ꯀꯁꯨ ꯀꯥꯏꯗ ꯎꯝ ꯊꯂꯒꯄ ꯅꯨꯃꯤꯠꯇ ꯐꯔꯒ ꯊꯥꯕꯝꯒꯦ
ꯑꯗꯨ ꯅꯪ ꯍꯌꯦꯡ ꯀ꯭ꯂꯥꯁ ꯆꯠꯀꯗ꯭ꯔꯥ ꯑꯣ ꯉꯥꯏꯔꯝꯒꯦ
ꯍꯌꯦꯡꯗꯤ ꯃꯤꯒꯤ ꯈꯣꯡ ꯊꯨꯗꯦꯛꯄ ꯇꯔꯦꯗꯔꯥ
ꯎꯝ ꯊꯨꯗꯦꯀꯣ ꯃꯤꯒꯤ ꯈꯣꯡ ꯊꯨꯗꯦꯛꯀꯗꯕ ꯑꯗꯨꯗꯤ ꯃꯤ ꯅꯠꯇꯦꯀꯣ ꯑꯩꯗꯤ ꯌꯣꯡ ꯅꯦ
ꯣꯡꯣꯡ ꯌꯦꯣꯡꯁꯤꯡꯗꯤ ꯊꯥꯡꯖꯥꯎ ꯊꯥꯡꯖꯥꯎ ꯄꯥꯏꯔꯕ
ꯊꯥꯡꯗꯥꯎ ꯌꯥꯝ ꯅꯥꯏꯍꯦ ꯊꯥꯡꯖꯎ
ꯇꯟꯅ ꯀꯠ ꯅꯅꯦ
ꯊꯥꯡꯖꯧ ꯍꯥꯏꯌꯣ ꯊꯥꯡꯖ ꯋꯥꯎ ꯋꯥꯏꯗꯤꯦ ꯀꯗꯅꯣ
ꯅꯪꯁꯨ
ꯅꯪꯒꯤ ꯋꯥ ꯇꯥꯔꯦ ꯑꯩꯁꯨ ꯑꯣꯀꯦ ꯑꯣꯀꯦ ꯇꯧꯋꯦ
ꯎ ꯑꯣ ꯑꯣ ꯑꯣ ꯑꯣ ꯃꯥꯏꯅ ꯑꯣ ꯀꯦꯔꯥ ꯑꯣꯀꯦꯔ
ꯍꯣꯏꯅꯇꯠꯇꯕꯅ
ꯑꯁ ꯀꯔꯤꯅꯣ ꯈꯪꯗꯦ ꯑꯩꯈꯣꯏ ꯀꯥꯁꯦ
ꯇꯝꯅꯕ꯭ꯔꯣ
ꯀꯥꯡ ꯑꯗꯨꯝ ꯂꯩꯕ
ꯃꯝꯕꯒꯅꯦ ꯑꯗꯨꯕꯨꯗꯤ
ꯃꯩ ꯊꯥꯔꯦ ꯃ ꯊꯥꯏ
ꯃꯩꯗꯣ ꯅꯠꯇꯦ ꯅꯨꯡꯁꯥ ꯃꯉꯥꯜ ꯆꯪꯗꯕ ꯍꯥꯏꯕꯁꯦ ꯃꯍꯤꯛ ꯃꯇꯥꯏꯗꯣ ꯁꯤꯤꯖꯕꯅ
ꯆꯁꯦ ꯀꯥꯏ ꯌꯧꯣꯟ ꯌ ꯑ
ꯅꯨꯡꯁꯥꯔꯥ
ꯑꯥ
ꯂꯩꯌꯦ ꯑꯩꯈꯣꯏꯗꯁꯨ
ꯏꯗ ꯀ ꯊꯔꯀꯦ
ꯌꯥꯝ ꯌꯥꯝ ꯆꯥꯎꯅ ꯏꯒꯅꯨꯀꯣ ꯑꯩꯈꯣꯏ ꯀꯥꯞ ꯄꯤꯏ
ꯈꯉꯦꯗ ꯑꯩ ꯑꯩ ꯑꯣꯟꯕꯨ ꯋꯥꯔ ꯈ
ꯒ ꯅꯪꯗꯤ ꯅꯪꯗꯤ ꯂꯣꯟꯅ ꯂꯣꯟꯅ ꯇꯧꯕꯖꯥꯠꯅꯤꯅꯦ
ꯑꯅꯤꯔꯛ ꯁꯨꯔꯦ ꯅꯪꯁꯨ
ꯑꯩꯗꯤꯀꯣ ꯑꯗꯨꯒꯤꯅꯦ ꯅꯣꯏ ꯂꯥꯛꯍꯟꯅꯤꯡꯗ꯭ꯔꯤꯁꯦ
ꯑꯗꯣ ꯅꯪ ꯁꯣꯏꯔꯦ ꯑꯃꯗꯛ ꯂꯥꯛꯍꯪꯈ꯭ꯔꯕꯅꯤꯅ
ꯂꯥꯛꯄꯗ ꯖꯥꯠ ꯖꯥꯠ ꯇꯧꯔꯤꯕ ꯅꯣꯏꯁꯦ
ꯑꯩꯈꯣꯏ ꯂꯥꯛꯄ ꯅꯨꯃꯤꯠꯇꯣ
ꯎꯝ
ꯅꯪꯒꯤ ꯀꯔꯤꯅꯣꯃ ꯍꯨꯔꯥꯜꯂꯒ ꯆꯠꯄꯅꯦ ꯑꯩꯅ
ꯑꯗꯨꯒꯤ ꯑꯣꯏꯔꯝꯅꯤ ꯍꯧꯖꯤꯛ ꯑꯩ ꯊꯤ ꯐꯪꯗ꯭ꯔꯦꯕ
ꯅꯠꯇꯦ ꯅꯪꯒꯤ ꯄꯣꯠ ꯍꯥꯏꯕꯗꯤ ꯅꯪꯒꯤ ꯑꯗꯨ ꯄꯨꯕꯒꯤꯅꯦ ꯅꯪꯅ ꯑꯩꯅ ꯍꯥꯏꯕ ꯀꯥꯟꯗ ꯑꯩꯅ ꯍꯥꯏꯕ ꯈꯨꯗꯤꯡ ꯌꯥꯕꯗꯣ
ꯑꯦꯍꯍꯍ ꯍꯥꯏꯍꯩꯗꯦꯍꯦ ꯀꯔꯤ ꯅꯆꯤꯟꯗꯣ ꯁꯔꯀꯥꯔ ꯆꯠꯂꯔꯣꯏꯅꯦ ꯏꯍꯤ ꯍꯤ ꯍꯤ ꯄꯥꯞ ꯆꯦꯟꯕꯅꯤꯅꯦ ꯍꯦ ꯍ ꯍꯤ
ꯎꯝ ꯍꯨꯝ ꯍꯨꯝ
ꯆꯨꯖꯥꯛ ꯍꯥꯎꯋꯦ ꯊꯨꯝꯃꯦ
ꯀꯥꯏꯗꯩ ꯂꯩ ꯂꯩꯕ ꯂꯩꯕ ꯂꯩꯕꯅꯣ
ꯑꯩꯈꯣꯏ ꯃꯅꯤꯡꯗ ꯃꯣꯏ ꯊꯥꯏꯕ ꯀꯣ
ꯎꯝ
ꯆꯥꯝꯃꯒꯤ ꯇꯔꯨꯛ ꯇꯧꯋꯦ
ꯆꯥꯝꯃꯒꯤ ꯇꯔꯨꯛ ꯑꯗꯨ ꯄꯤ ꯆꯨꯖꯥꯒꯤ ꯃꯇꯝꯅꯤꯅꯦ ꯍꯥꯎꯔꯦꯅꯦꯀꯣ
ꯆꯨꯖꯥꯛ ꯍꯥꯏꯕꯗꯤ ꯑꯍꯥꯎꯕꯗꯨ ꯅꯠꯇꯦꯀꯣ
ꯈꯪꯉꯤꯅꯦ ꯈꯪꯉꯤꯅꯦ ꯅꯠꯇꯦ ꯍꯥꯎꯕꯅ ꯀꯔꯝꯕꯅꯣ ꯍꯥꯎꯗꯕꯅ ꯀꯔꯝꯕꯅꯣ ꯈꯪꯗꯦ ꯑꯩ
ꯑꯍꯥꯎꯕ ꯍꯥꯏꯕꯗꯤ ꯆꯥꯛꯍꯥꯎꯒꯤꯒꯨꯝꯕꯗꯨ ꯅꯠꯇꯦꯕ ꯁꯤꯗꯤ ꯑꯩꯈꯣꯏꯒꯤ ꯁ꯭ꯋꯤꯠ ꯀꯣꯔꯟ ꯍꯥꯏꯕꯗꯣ
ꯎꯝ ꯑꯩꯗꯤ ꯑꯁ ꯀꯌꯥ ꯀꯩꯅꯣ ꯇꯧꯗꯦ ꯑꯩꯗꯤ ꯐꯨꯠꯄꯗꯣ ꯐꯨꯠ ꯄꯗꯤ ꯀꯌꯥ ꯆꯥꯅꯤꯡꯉ ꯉ ꯃꯩ ꯃꯩꯗ ꯌꯩꯕꯗꯣ ꯑꯗꯨꯗꯤ ꯃꯍꯥꯎ ꯂꯩ ꯆꯥꯛ ꯌꯥꯝ ꯆꯥ ꯆꯥꯅꯤꯡꯕ ꯀꯥꯟꯗꯗꯤ ꯆꯥꯕ ꯌꯥꯏ
ꯑꯩꯗꯤ ꯁꯥꯕꯒꯤ ꯆꯥꯝꯅꯦ ꯏꯪꯉꯗꯤ ꯑꯩꯗꯤ ꯆꯥꯅꯤꯡꯗꯦ ꯆꯨꯖꯥꯛꯇꯤ
ꯑꯁ ꯏꯪꯉꯗꯤ ꯆꯥ ꯆꯥꯕ ꯅꯨꯡꯉꯥꯏꯗꯕꯅꯦ ꯄꯨꯝꯅꯃꯛꯒꯤꯅꯤ ꯅꯪ ꯈꯛꯇꯒꯤ ꯅꯠꯇꯦ
ꯎꯝ ꯃꯤꯈꯣꯏꯗꯤ ꯏꯪꯉꯒ ꯍꯥꯎꯋꯦ ꯏꯪꯍꯜꯂꯣ ꯍꯥꯏꯕ ꯂꯩꯌꯦ ꯑꯩꯈꯣꯏ ꯏꯃꯨꯡꯁꯨꯀꯣ
ꯀꯅꯥꯅꯣ ꯑꯩꯉꯣꯟꯗ ꯄꯨꯔꯛꯎ
ꯑꯩꯈꯣꯏꯗꯥ ꯑꯩꯒꯤ ꯃꯊꯛꯇꯣ
ꯎꯝ
ꯃꯥꯗꯤ ꯏꯪꯍꯜꯂꯣ ꯍꯥꯏꯌꯦ ꯏꯪꯉꯒ ꯍꯥꯎꯋꯦ ꯍꯥꯏꯌꯦ ꯃꯣꯏ ꯑ ꯃꯥꯈꯛꯇ ꯅꯠꯇꯦ ꯑꯩꯈꯣꯏ ꯏꯃꯨꯡ ꯂꯣꯏꯅ ꯑꯗꯨ ꯑꯩꯗꯤ ꯇꯜꯂꯦ
ꯃꯥꯗꯤ ꯇꯣꯉꯥꯟ ꯀꯩꯅꯣꯗꯣ ꯄꯨ ꯑꯍ ꯃꯅꯥ ꯃꯅꯥ ꯀꯩꯅꯣ ꯇꯧꯔꯒ ꯂꯩꯔꯒ ꯄꯨꯔꯛꯎ ꯑꯩꯈꯣꯏꯗ
ꯌꯥꯔꯦ ꯅꯪ ꯐꯨꯅꯔꯗꯤ ꯉꯝꯁꯨ ꯉꯝꯃꯣꯏ
ꯉꯝꯗ꯭ꯔꯒ ꯉꯝꯗ꯭ꯔꯗꯤ ꯆꯦꯟꯂꯒ ꯂꯣꯏꯔꯦ ꯀꯩꯅꯣ ꯄꯅꯤ ꯑꯍꯦ ꯍꯦꯍꯍ
ꯅꯨꯄꯥꯅꯦ ꯆꯦꯜꯂꯒ ꯂꯣꯏꯔꯦ ꯅꯆꯥꯌꯥ
ꯎꯝ ꯆꯦꯟꯕ ꯇꯥꯕꯅꯦ ꯉꯝꯗ꯭ꯔꯗꯤ
ꯑꯜꯗ ꯂꯥꯎ ꯑꯗꯨꯗꯗꯕ ꯁꯟꯗꯣꯁ
ꯏꯁꯇꯪꯗꯦ ꯀꯔꯤ ꯀꯔꯤ ꯇꯨ ꯆꯥꯛ ꯆꯥꯕꯅꯦ ꯊꯤ ꯐꯥꯏꯕꯤꯅ
ꯌꯥꯔꯟꯅ ꯔꯣꯜꯕ ꯁꯣꯛꯗꯕ ꯉꯅ
ꯑꯔꯣꯟ ꯁꯨꯒꯦꯔꯥ ꯁꯨ ꯑꯣꯏꯒꯦꯔꯥ ꯑꯩꯗꯤ ꯊꯤꯐꯥꯏꯅꯤ ꯑꯩ
ꯈꯠꯆꯩꯀꯣ
ꯆꯨꯖꯥꯛ ꯃꯅꯥꯗꯨ ꯇ ꯐꯥꯏꯕꯤꯒꯤ
ꯆꯍꯤꯅꯦ ꯃꯤ ꯁꯤꯅꯄꯥꯁꯦ
ꯏꯣꯂꯒ ꯆ
ꯑꯌꯥ ꯍꯒꯅꯤ ꯌꯥꯑꯦ
ꯃꯅꯒꯅꯤ
ꯎꯝ ꯀꯩꯁꯨ ꯀꯥꯏꯗꯦ ꯑꯗꯨꯅ ꯍꯦꯟꯅ ꯐꯩ ꯑꯁ ꯃꯆꯨ ꯇꯣꯡꯉꯥꯂꯗꯤ ꯆꯥꯕ ꯅꯨꯡꯉꯥꯏꯇꯦ ꯆꯞ ꯃꯥꯟꯅ ꯆꯞ ꯃꯥꯟꯅꯔꯗꯤ ꯍꯥꯎꯔ ꯇꯅꯀꯣ
ꯎꯝ
ꯀꯩꯁꯨ ꯀꯥꯏꯗꯦꯗꯧꯕꯣ
ꯀꯣꯂ ꯀ ꯆ ꯍꯕꯅꯦ
ꯍꯥꯏꯔꯝꯃꯣ
ꯍꯣꯏ ꯐꯕꯤꯤ ꯀꯅꯤ ꯅꯪ ꯁꯤꯗꯤ
ꯊꯠ ꯁꯨꯒ